ꯑ ꯑ ꯑꯥ ꯇꯥꯏ
ꯑ
ꯀꫭꯏꯕ ꯂꯥꯛꯎꯅ
ꯑꯁ ꯅꯨꯡꯁꯥ ꯌꯥꯝ ꯇꯜꯂꯦ
ꯁꯇꯤꯟ ꯄꯥꯏꯔꯒ ꯂꯥꯛꯑꯣ
ꯎꯝ ꯎꯝ ꯋꯥꯔꯦ ꯌꯥꯝ ꯁꯥꯔꯦ
ꯎ ꯃꯥ ꯄꯥꯟꯗ ꯂꯩꯕ꯭ꯔꯣ ꯍꯧꯖꯤꯛ
ꯑꯧ ꯃꯄꯜꯗ ꯂꯥꯛꯑꯦ ꯃꯤ ꯌꯥꯝꯕꯒꯤ ꯌꯨꯝꯗ
ꯀꯅꯥ ꯀꯅꯥ ꯂꯩꯕꯔꯥ
ꯃꯤ ꯑꯍꯨꯝ ꯗꯦꯕ ꯕꯥꯟ ꯀ꯭ꯋꯥꯟ
ꯑꯣ
ꯎꯝ ꯃꯔꯤ ꯂꯩ
ꯀꯔꯤꯒꯤꯔꯥ ꯑꯩꯒꯤ ꯒ꯭ꯌꯥꯟ ꯇꯥꯗꯦ
ꯑꯥ ꯉꯁꯥꯏ ꯑꯩꯅ ꯅꯪꯉꯣꯟꯗ ꯀꯣꯜ ꯇꯧꯕꯗꯣ ꯅꯪ ꯄꯔꯤꯈꯥꯠꯇꯦꯅ ꯑꯗꯨꯗꯣ ꯄꯩꯈꯥ ꯐꯠꯇ꯭ꯔꯁꯨ ꯑꯗꯨꯝ ꯇꯥꯛꯇꯤ ꯀꯥꯕ
ꯑꯣ
ꯑꯗꯨꯗꯣ ꯆꯪ ꯆꯪꯕ ꯃꯥꯟꯗꯦ
ꯑꯣ ꯆꯪꯕ ꯃꯥꯟꯗꯦ
ꯑꯍꯨꯝ ꯃꯔꯤ ꯁꯨꯔꯦ ꯑꯗꯨꯃꯥꯏꯅ ꯇꯧꯕ
ꯑꯣ ꯑꯩꯁꯨ ꯎꯝ ꯑꯍꯨꯝ ꯃꯔꯤꯔꯥ ꯁꯨꯔꯅꯤ ꯑꯩꯒꯤꯁꯨ
ꯃꯣꯏ ꯑꯗꯨꯗ ꯂꯩꯕꯁꯤꯡꯗꯣ ꯂꯣꯏ ꯆꯪꯈ꯭ꯔꯦꯗ ꯅꯣꯏ ꯅꯣꯏ ꯌꯨꯝꯗ ꯂꯩꯕꯁꯤꯡꯗꯣ ꯑꯗꯨꯝ ꯆꯠꯇꯣꯏꯔ
ꯈꯪꯗꯦ ꯍꯥ
ꯃꯣꯏꯒꯤ ꯒꯔꯤ
ꯇꯣꯏꯅ ꯆꯥꯠꯄꯒꯤ ꯑꯩꯗꯤ ꯑꯁ ꯇꯜꯂꯤ
ꯎꯝ
ꯍꯣꯏ ꯒꯥꯔꯤ ꯑꯆꯥꯎꯕꯅꯦ
ꯀꯔꯤ ꯀꯩ ꯒꯔꯤꯔꯥ
ꯈꯪꯗꯦ ꯕꯨꯗꯤꯔꯣꯔ ꯀꯔꯤꯔ ꯀꯥꯔ ꯔ ꯈꯪꯗꯦ
ꯇꯨꯝꯅꯤꯡꯕ ꯍꯥꯎꯔꯦ ꯍꯧꯖꯤꯛꯁꯦ
ꯃꯥꯗꯣ ꯑꯗꯨꯝ ꯇꯣꯏꯅ ꯄꯨꯟꯕ꯭ꯔꯥ ꯃꯣꯏꯁꯦ ꯐꯖꯅ ꯈꯪꯅꯕ꯭ꯔꯥ ꯍꯥꯏꯗꯤ ꯌꯥꯝ
ꯑꯥ ꯑ ꯍꯣꯏ ꯆꯠꯇꯤ ꯆꯠꯅꯤꯡꯕ꯭ꯔꯥ ꯅꯪꯁꯦ
ꯆꯠꯅꯤꯡꯉꯦ ꯑꯗꯣ ꯈꯪꯗꯦ ꯆꯠꯄꯗꯤ ꯆꯠꯅꯤꯡꯉꯦ ꯑꯗꯣ ꯆꯠꯂꯒ ꯅꯨꯡꯉꯥꯏꯗ꯭ꯔ
ꯅꯨꯡꯉꯥꯏꯔꯅꯤ ꯅꯨꯡꯉꯥꯏꯕꯗꯤ ꯌꯥꯝ ꯅꯨꯡꯉꯥꯏꯔꯅꯤ
ꯐꯖꯕꯅꯦ
ꯎꯝ
ꯈꯪꯗꯦꯗ ꯌꯦꯡꯕ ꯇꯥꯔꯦ
ꯆꯠꯂꯣ ꯅꯪꯗꯤ ꯅꯪ
ꯑꯩ ꯆꯠꯂꯗꯤ ꯅꯪꯁꯨ ꯆꯠ ꯆꯠꯄꯇꯥꯕ
ꯆꯠꯁ ꯑꯩ ꯆꯠꯂꯗꯤ ꯏꯅꯥꯎꯅꯨꯄꯥ ꯄꯨꯒꯅꯤ ꯑꯩ
ꯑꯣ ꯌꯥꯏꯅ ꯀꯩꯁꯨ ꯀꯥꯏꯗꯦ ꯒꯥꯔꯤꯗꯣ ꯆꯥꯟꯂꯗꯤꯀꯣ ꯌꯥꯔꯅꯤ
ꯑꯩ ꯆꯠꯂꯣꯏꯒꯦ ꯆꯠꯂꯔꯣꯏꯒꯦ ꯅꯪ ꯆꯠꯂꯣ
ꯌꯦꯡꯁꯦ ꯍꯌꯦꯡꯅ ꯌꯦꯡꯕ ꯇꯥꯔꯦ ꯑꯩꯈꯣꯏ ꯀꯣꯌꯥꯔꯁꯤꯡ ꯏꯁꯩ ꯁꯛꯂꯨꯔ ꯁꯟꯗꯦꯗ ꯕꯤꯕꯤ ꯑꯦꯁꯀꯤ ꯏꯁꯇꯨꯗꯦꯟꯁꯤꯡꯅ ꯃꯣꯏꯅ ꯇꯥꯎꯕ ꯑꯣꯏ
ꯑ ꯑꯗꯨꯗꯤ ꯆꯠꯄꯁꯨ ꯌꯥꯏꯌꯦ ꯅꯪꯒꯤ ꯆꯥꯟꯁ ꯂꯩꯔꯦ
ꯆꯥꯔꯆꯁꯤ ꯆꯠꯀꯅꯤꯕ
ꯎꯝ
ꯆꯠꯗꯤ ꯆꯠꯀꯅꯤ ꯂꯥꯛꯑꯣ ꯑꯩꯈꯣꯏ ꯐꯝꯃꯤꯟꯅꯁꯦ ꯑꯩꯈꯣꯏ ꯀꯣꯌꯔꯒꯤ ꯃꯐꯝꯗ ꯏꯁꯇꯦꯠꯇ ꯐꯝꯗ꯭ꯔꯗꯤ ꯑꯩꯈꯣꯏ ꯐꯝꯃꯤꯟꯅꯕ ꯌꯥꯔꯅꯤ
ꯅꯣꯏ ꯃꯈꯥꯗ ꯐꯝꯗꯣꯏꯔꯣ
ꯎꯝ ꯌꯦꯡ ꯌꯦꯡꯁꯦ ꯑꯗꯨꯁꯨ ꯍꯥꯎꯅ ꯋꯥꯀꯣ ꯑꯩꯅ ꯃꯉꯣꯟꯗ ꯍꯥꯏꯕꯤꯒꯦ
ꯆꯥꯠꯁ ꯆꯠꯄꯁꯨ ꯌꯥꯝ ꯋꯥꯏꯌꯦ ꯍꯥꯏꯗꯤ ꯑꯩꯈꯣꯏꯗꯣ ꯂꯥꯞꯅ ꯂꯥꯛꯄꯒꯤ ꯌꯨ ꯇꯣꯡꯒꯅꯤ ꯐꯅꯦꯛ ꯁꯦꯠꯀꯅꯤ
ꯐꯤꯗꯣ ꯄꯨꯔꯒ ꯑꯩꯈꯣꯏ ꯌꯨꯝꯗ ꯁꯦꯠꯁꯤꯔꯥ
ꯍꯝꯅꯤꯡꯉꯥꯏ
ꯁꯦꯠꯂ ꯒ ꯐꯅꯦꯛ ꯑꯩ ꯐꯅꯦꯛ ꯑꯩꯗꯤ ꯁꯦꯠꯅꯤꯡꯗꯦ ꯑ ꯇꯣꯞꯄꯥ ꯈꯣꯡꯒꯔꯥꯎ ꯔ ꯁꯀꯥꯔ ꯔ ꯁꯦꯠꯂꯒ ꯆꯠꯁꯤ
ꯂꯩꯇꯕꯒꯤ ꯇꯟꯕ
ꯂꯩꯅ ꯅꯪꯉꯣꯟꯗꯗꯤ ꯏꯁ ꯀꯥꯠ ꯌꯥꯝ ꯂꯩꯅ
ꯂꯩꯇꯦ ꯂꯩꯇꯦ
ꯅꯍꯥꯟ ꯁꯦꯠꯂꯗꯤ ꯄꯤꯡꯗꯣ
ꯑꯗꯨ ꯈꯥꯛꯇ
ꯀꯔꯤ ꯇꯧꯔ ꯂꯩꯕ꯭ꯔꯣ ꯑꯗꯨ ꯃꯗꯣ ꯀꯣꯜ ꯄꯥꯏꯈꯠꯂꯗꯤ ꯃꯤꯅ ꯋꯥꯟꯗꯣ ꯀꯔꯤ ꯇꯧꯔꯒ ꯂꯩ ꯕ꯭ꯔꯣ ꯍꯥꯥ
ꯑꯥ
ꯎꯝ
ꯍꯥꯏꯕꯨꯗꯣ
ꯍꯥꯥ
ꯑꯩꯥꯕꯨꯔꯣ
ꯅꯠꯇꯦ ꯃꯤ ꯑꯩꯉꯣꯟꯗ ꯋꯥ ꯍꯥꯏꯕ ꯏꯁ ꯑꯩꯈꯣꯏꯒꯤ ꯃꯅꯤꯄꯨꯔꯤꯁꯦ ꯃꯤ ꯇꯥꯔꯗꯤ
ꯎꯝ
ꯏꯀꯥꯏꯌꯦ ꯍꯥꯏꯗꯤ ꯃꯤ ꯃꯥꯡꯕ ꯍꯥ
ꯄꯥꯍꯥꯟꯒꯅꯨꯕ
ꯄꯕꯗꯤ ꯃꯤ
ꯎꯝ
ꯑꯗꯨ ꯕꯤꯗꯨꯁꯨ ꯑꯃꯨꯛꯇꯥꯎꯔꯅꯤ ꯑꯩ ꯑꯃ ꯈꯛꯇꯅꯦ ꯑꯩꯈꯣꯏ ꯇꯥꯎꯕꯗꯣ ꯂꯥꯛꯑꯀꯥꯟꯗ ꯑꯩ ꯇꯧꯕꯤꯒꯦ ꯍꯥꯏꯈ꯭ꯔꯕꯅꯤ ꯑꯥꯎꯅꯤꯡꯉꯥꯏ ꯌꯥꯝ ꯂꯥꯛꯑꯦ
ꯑꯩꯈꯣꯏꯒꯤ ꯂꯣꯏꯔꯒ ꯇꯧꯔꯣ
ꯎꯝ
ꯗꯩꯅ ꯗꯩꯅꯦꯗꯣ ꯑꯩꯁꯨ ꯑꯃꯨꯛ ꯇꯥꯎꯏ
ꯑꯣ ꯀꯌꯥ ꯁꯨꯔꯦ
ꯍꯥꯥ
ꯀꯌꯥ ꯁꯨꯔꯦ
ꯑꯩꯒꯤꯗꯣ
ꯎꯝ
ꯀꯨꯟ ꯑꯅꯤ ꯁꯨꯕ ꯃꯥꯟꯂꯦ ꯑꯗꯣ ꯑꯅꯤ ꯑꯍꯨꯝꯗꯤ ꯑꯍꯨꯝ ꯃꯔꯤꯗꯤ ꯌꯥꯔꯔꯣꯏꯌꯦ
ꯑꯥ
ꯃꯁꯥꯒꯤ ꯑꯗꯨ ꯃꯁꯥꯅ ꯀꯥꯕꯒꯤꯗꯣ
ꯎꯝ
ꯌꯥꯝꯃꯦ
ꯍꯝ ꯍꯝ ꯆꯦꯡꯒꯦꯁꯨ ꯌꯥꯈ꯭ꯔꯕꯅꯤ ꯒ꯭ꯔꯨꯞꯇ ꯑꯦꯠ ꯇꯧꯈ꯭ꯔꯦ ꯃꯥꯗꯣ ꯑꯣꯏ ꯎꯕ꯭ꯔꯥ ꯒ꯭ꯔꯨꯞꯇ ꯌꯥꯎꯕꯅꯥ ꯃꯥꯗꯣ ꯗꯦ ꯕꯦꯠ ꯆꯣ ꯉꯔꯥꯡꯅ ꯖꯣꯏꯟ ꯇꯧꯋꯦ ꯍꯥꯏꯌꯦ
ꯑ ꯃꯥ ꯃꯥꯒꯤ ꯃꯦꯟ ꯒ꯭ꯔꯨꯞꯇ ꯎꯔꯦ
ꯎꯝ ꯃꯥꯒꯤ ꯃꯥꯟꯕꯩ ꯌꯥꯝ ꯄꯥꯏꯕꯅꯤ ꯑꯩꯈꯣꯏ ꯁꯤ ꯃꯩꯇꯩꯒꯤ ꯂꯩꯀꯥꯏ ꯃꯥꯟꯂꯦ ꯎꯝ ꯕꯣꯂꯤꯁꯨ ꯍꯥꯎꯔꯦ ꯍꯧꯖꯤꯛ
ꯍꯝ
ꯕꯦꯛꯒ꯭ꯔꯥꯎꯟ ꯀꯣꯟ ꯌꯥꯝ ꯇꯥꯕ꯭ꯔꯥ
ꯇꯥꯏꯌꯦ
ꯍꯧꯖꯤꯛꯁꯨ
ꯍꯧꯖꯤꯛ ꯇꯤ ꯇꯥꯗꯦꯗ
ꯎꯝ
ꯊꯣꯡ ꯃꯈꯣꯟ ꯒꯨꯝꯕꯗꯤ ꯌꯥꯝ ꯇꯥꯏ
ꯊꯣꯡ ꯃꯤ ꯑꯃꯥꯅ ꯍꯡꯕꯒꯤꯅꯤ ꯍꯧꯖꯤꯛ
ꯑꯁ ꯑꯩ ꯀꯥꯎꯈ꯭ꯔꯦ ꯀꯒꯔꯤꯔꯥ ꯑꯩ ꯍꯥꯏꯁꯦ ꯇꯥꯗꯧꯁꯦ
ꯀꯔꯤꯔꯣ
ꯀꯥꯎꯈꯔꯦ ꯀꯔꯤꯔ
ꯀꯔꯤ ꯇꯧꯔꯒ ꯂꯩꯕ꯭ꯔꯣ ꯑꯩꯈꯣꯏꯁꯦ ꯍꯥꯏꯕꯁꯦ ꯑꯥ ꯍꯥꯏꯔꯤꯁꯤꯔꯥ ꯍꯥꯏꯕ ꯍꯧꯔꯁꯤꯔ
ꯀꯩ ꯇꯧꯔꯒ ꯂꯩꯕ꯭ꯔꯣ
ꯇꯧꯔꯒ ꯂꯩꯕ꯭ꯔꯣ ꯍꯥ
ꯃꯤ ꯑꯇꯣꯞꯄꯗ
ꯑꯩꯈꯣꯏ ꯍꯥꯏꯕꯅꯤꯗꯥ
ꯀ꯭ꯔꯤ ꯇꯧꯔꯒ ꯂꯩꯕ꯭ꯔꯣ
ꯐꯝꯔꯒ ꯂꯥꯏꯌꯦ
ꯑꯣ
ꯊꯣꯡ ꯃꯃꯥꯡꯗ ꯐꯝꯔꯒ ꯂꯩꯌꯦ
ꯆꯦꯡꯗꯁꯨ ꯑꯗꯨꯝ ꯃꯥ ꯔꯤꯐ꯭ꯔꯦꯁ ꯇꯧꯈ꯭ꯔꯕ꯭ꯔꯣ
ꯈꯪꯗꯦ ꯍꯪꯈ꯭ꯔꯣ ꯅꯪ ꯌꯥꯔꯗꯤ꯫ ꯇꯧꯍꯜꯂꯣ
ꯑꯍꯥꯟꯕꯗꯗꯤ ꯅꯣꯛꯅꯤꯡꯒꯅꯤꯀꯣ ꯑꯩꯈꯣꯏꯁꯦ
ꯍꯣꯏ ꯃꯥꯗꯣ ꯏꯀꯥꯏꯕꯒꯨꯝ ꯇꯧꯋꯤ ꯍꯥꯏꯕ ꯃꯥꯅ ꯑꯈꯣꯏꯁꯨ ꯑꯍꯥꯟꯕꯗ ꯑꯁꯨꯨꯃꯥꯏꯅ ꯇꯥꯎꯋꯦ ꯍꯥꯏꯕ ꯑꯩꯗꯣ
ꯑꯩꯈꯣꯏ ꯃꯁꯦꯟ ꯑ ꯑꯩꯈꯣꯏꯒꯤ ꯂꯣꯟ ꯉꯍꯥꯛ ꯉꯥꯡꯂꯔꯒ ꯃꯤꯒꯤ ꯂꯣꯟ ꯉꯥꯡꯕꯁꯦ ꯈꯔ
ꯆꯥ ꯊꯔꯗꯤ ꯅꯪ ꯅꯔꯥꯅꯤ ꯍꯥꯏꯕꯅꯤ ꯑꯇꯥꯥ ꯇꯥꯎꯔꯗꯤꯀꯣ ꯀꯨꯏꯅ ꯇꯧꯔꯗꯤ ꯈꯔ ꯅꯨꯡꯉꯥꯏꯔꯅꯤ ꯄꯩꯁꯥꯗꯤ ꯄꯥꯝꯕ ꯑꯈꯣꯏꯁꯦ
ꯍꯣꯏ꯫
ꯍꯥ ꯍꯥ ꯍꯥ ꯍꯥ
ꯍꯣꯏ ꯍꯣꯏ
ꯉꯥꯏꯒꯦ